ꯍꯜꯂꯣ
ꯑ ꯇꯥꯏꯌꯦ
ꯑꯣ ꯇꯥꯏꯀꯣ
ꯇꯥꯏꯌꯦꯕ
ꯑꯣ ꯀꯩ ꯇꯧꯔꯝꯃꯤꯅꯣ
ꯆꯥꯛ ꯇꯣꯛꯑꯒ ꯂꯩꯌꯦꯦ ꯅꯪꯗꯤ
ꯑꯣ ꯑꯩꯁꯨ ꯆꯥꯛ ꯇꯣꯛꯄꯗ ꯉꯥꯏꯔꯤꯅꯦ ꯀꯦ ꯏꯟꯖ ꯆꯥꯔꯒꯦ
ꯑ ꯀꯔꯤꯔꯈꯁꯦꯄꯗꯣ ꯑꯁ ꯌꯥꯏꯉꯪꯒꯤ ꯂꯩꯅꯣ
ꯑꯣ ꯌꯦꯡꯉꯒ ꯌ ꯍꯥꯎ ꯍꯔꯅꯤ ꯏꯅꯤ ꯍꯣꯏꯅꯦ ꯍꯧꯔꯅꯤ ꯑꯗꯨꯗꯤ
ꯍꯣꯏ ꯅꯪ ꯃꯃꯤꯡ ꯈꯪꯕ꯭ꯔꯥꯗꯣ
ꯃꯃꯤꯡꯗꯤ ꯈꯪꯗ꯭ꯔꯦꯅꯦ ꯌꯥꯏꯉꯪꯒꯤ ꯂꯩ
ꯆꯃ ꯅꯩꯅ ꯅ ꯉꯥꯏꯣ
ꯌꯥꯏꯄꯥꯥꯟꯅꯤ ꯍꯥꯏꯔꯣ
ꯌꯥꯏꯄꯜ ꯌꯥꯏꯄꯟꯁꯦ ꯀꯧꯕ꯭ꯔꯣ ꯁꯨꯃꯥꯏꯅ
ꯑꯪꯗꯅꯦ ꯌꯥꯏꯉꯪꯒꯤ ꯂꯩ ꯑꯣꯏꯔꯗꯤ ꯑꯣ ꯀꯩꯅꯣ ꯀꯥꯡꯁꯣꯏꯗ ꯇꯧ꯭ꯔꯁꯦ ꯑꯣ ꯀꯩꯅꯣ ꯎ ꯆꯥꯟ ꯄꯥꯝꯕꯤ ꯃꯈꯥꯗ ꯍꯧꯕꯗꯨꯣ ꯅꯠꯇ꯭ꯔꯣ ꯐ꯭ꯂꯥꯋꯔ ꯇꯥꯏꯞ ꯇꯧꯕꯗꯣ ꯌꯥꯏꯄꯜ ꯌꯥꯏꯄꯜ ꯀꯧꯕꯅꯦ
ꯑꯁ ꯅꯪꯅ ꯍꯦꯟꯅ ꯍꯥꯏꯈ꯭ꯔꯦꯅꯦ
ꯑꯁ ꯍꯧꯔꯕꯅꯦ ꯑꯗꯨꯗꯤ
ꯑꯩꯗꯤ ꯌꯦꯟ ꯑꯣꯏꯅ ꯆꯥꯏꯅ
ꯑꯦ
ꯑꯗꯨꯀ ꯅꯥꯡ ꯄꯥꯈꯦ
ꯑꯗꯨꯅ ꯑꯃꯨꯛ ꯍꯦꯟꯅ ꯍꯧꯔꯅꯤꯅꯦ ꯑꯗꯨꯗꯤ
ꯌꯦ ꯅꯗꯤ ꯍꯋꯦꯒꯣ
ꯑ
ꯀꯗꯥꯏ ꯂꯩꯕ꯭ꯔꯣ ꯅꯪꯗꯤ ꯈꯨꯟꯗ꯭ꯔ
ꯅꯠꯇꯦ ꯑꯩ ꯑ ꯀꯩꯅꯣꯗ ꯁꯍꯥꯗ
ꯎꯝ ꯁꯍꯔꯗ ꯂꯩꯕꯗꯤ ꯅꯨꯡꯉꯥꯏꯌꯦꯅꯦ
ꯑ
ꯁꯍꯔ ꯍꯥꯏꯁꯦ ꯃꯄꯥꯟꯗꯗꯤ ꯅꯠꯇ ꯃꯄꯥꯟ ꯂꯝꯗꯔꯣ
ꯅꯠꯇꯦ ꯅꯠꯇꯦ ꯁ꯭ꯋꯥꯏꯗ ꯑꯩꯈꯣꯏ ꯑꯩꯈꯣꯏꯒꯤ ꯁ꯭ꯋꯥꯏ ꯁꯍꯔꯗ
ꯀꯪꯂꯥꯏ ꯄꯥꯛꯇꯗꯤꯅꯦ
ꯀꯪꯂꯂꯤ ꯄꯥꯗ
ꯎꯝ
ꯕꯣꯜ ꯌꯦꯡꯕ꯭ꯔꯣ ꯁꯤꯁꯇꯔꯗꯤ ꯏꯆꯦꯗꯤ
ꯌꯦꯡꯉꯦ ꯈꯪꯗꯦ ꯍꯥꯏꯗꯤꯃꯦꯁ ꯆꯤꯅꯦ ꯑꯔꯖꯦꯟꯇꯤꯅꯥ ꯇꯧꯋꯦ
ꯄꯥꯟꯕ ꯌꯥꯗꯕꯅꯤꯅꯦ ꯑꯗꯨꯁꯨ
ꯑꯦ
ꯑꯁ ꯉꯗꯥꯁꯨ ꯕꯣꯜ ꯌꯦꯡꯉꯦ ꯅꯨꯡꯉꯥꯏ ꯉꯔꯥꯡ ꯃꯦꯠꯁꯨ ꯃꯣꯏ
ꯑꯩꯗꯤ ꯄꯣꯛꯕ ꯇꯦꯝꯗ ꯌꯥꯝ ꯅꯨꯡꯁꯤꯅꯦ
ꯃꯎꯁꯔꯦꯗ
ꯍꯦ
ꯁꯔꯤꯀꯒꯤ ꯍꯟꯅꯔꯤꯒ
ꯑꯩꯗꯤ ꯑꯗꯨ ꯅꯨꯄꯥꯁꯨ ꯅꯨꯡꯁꯤꯌꯦ ꯑꯅꯤꯃꯛ ꯅꯨꯡꯁꯤꯌꯦ
ꯑꯥ ꯁꯤꯖꯔꯤꯒꯦ ꯀꯦ ꯍꯣꯅꯔꯤꯒꯦ
ꯑꯩ ꯑꯗꯨꯝ ꯂꯩꯈ꯭ꯔꯦ ꯀꯣꯂꯦꯖ ꯂꯩꯣꯏꯔꯒ
ꯑꯣ ꯀꯩ ꯀꯣꯂꯦꯖꯇ ꯇꯝꯕꯅꯣ ꯁꯤꯁꯦ
ꯍꯥꯏ ꯄ ꯌꯥꯕ꯭ꯔꯣ ꯑꯗꯨꯗꯤ
ꯈꯪꯗꯦꯅꯦ ꯀꯣꯂꯦꯖꯒꯨꯝꯕꯗꯤ ꯑꯗꯨꯝ ꯍꯥꯏꯕ ꯌꯥꯕ ꯃꯥꯂꯅꯦ
ꯍꯥꯥ
ꯀꯣꯂꯦꯖꯀꯨꯝꯕꯗꯤ ꯑꯗꯨꯝ ꯍꯥꯏꯕ ꯌꯥꯕ ꯃꯥꯂꯦꯕ ꯑꯗꯣ ꯁꯤ ꯃꯤꯁꯇꯔ ꯍꯟꯗꯛ ꯍꯟꯗꯛ ꯂꯣꯏꯕ꯭ꯔꯣꯕ
ꯑꯩ ꯀꯨꯏꯔꯦ ꯂꯣꯏꯕ ꯇꯨ ꯊꯥꯎꯖꯟ ꯇ꯭ꯋꯦꯟꯇꯤꯗ ꯂꯣꯏꯌꯦꯦ
ꯑꯣ ꯃꯥꯁꯇꯔꯗꯤ ꯇꯧꯗ꯭ꯔꯕꯣ
ꯃꯥꯁꯇꯔ ꯍꯣꯏ ꯇꯧꯗ꯭ꯔꯣ ꯃꯥꯁꯇꯔꯗꯤ
ꯑꯣ ꯑꯦꯛꯖꯥꯝ ꯇ ꯀꯩꯀ ꯇ꯭ꯔꯥꯏ ꯇꯧ꯭ꯔꯣ ꯑꯩ ꯀꯣꯂꯦꯖ ꯀꯥꯔ ꯍꯧꯕꯤ
ꯀꯗ ꯑꯦ ꯍꯥꯏ
ꯐꯥꯎ ꯂꯩꯁꯇ
ꯐꯥꯏꯅꯦ ꯇ꯭ꯔꯥꯏꯞꯇꯤ ꯍꯥꯏꯕ ꯌꯥꯔꯕꯅꯤꯅ ꯍꯥꯏꯕ ꯌꯥꯗꯕ꯭ꯔꯣ
ꯑ ꯌꯥꯗꯧ ꯃꯥꯜꯂꯦ ꯑꯩ ꯆꯤꯔꯨꯅꯦ
ꯑꯣ ꯑꯣ ꯀꯗꯥꯏ ꯗ ꯀꯤꯔꯣꯔꯅ ꯍꯥꯏꯕ ꯌꯥꯗꯦ
ꯑꯥ ꯑꯥ ꯃꯈꯥꯔꯣꯝꯗ
ꯑꯣ ꯏꯁꯤꯡ ꯂꯩꯕ ꯖꯒꯥ ꯑꯩꯈꯣꯏꯒꯤꯗꯀꯣ
ꯑ ꯑꯗꯨꯗ ꯍꯣꯏꯗ
ꯎꯝ ꯌꯥꯝ ꯐꯩꯅꯦ
ꯉꯁꯤꯗꯤ ꯀꯥꯏ ꯀꯥꯏ ꯆꯠꯇꯣꯏꯅꯣ
ꯉꯁꯤꯁꯦ
ꯇꯧꯕꯒꯨꯝꯕ ꯂꯩꯕ꯭ꯔꯣ
ꯉꯁꯤ ꯆꯠꯂꯔꯣꯏ
ꯑꯣ ꯁꯤꯆꯔꯁꯦ ꯌꯨꯝꯗ ꯂꯩꯕ꯭ꯔꯣ ꯅꯠꯇ꯭ꯔꯒ
ꯑꯍꯣꯏ ꯌꯨꯝꯗꯅꯦ ꯑꯩꯗꯤ ꯈꯨꯗ ꯂꯩꯌꯦꯦ
ꯑꯣ ꯑꯆꯥ ꯑꯠꯆꯥ ꯂꯧ ꯏꯁꯤꯡꯗꯤ ꯎꯅꯔꯕꯣ ꯑꯗꯨꯋꯥꯏꯗꯗꯤ
ꯂꯧꯥꯛꯎꯋꯦ ꯍꯟꯗꯛ ꯅꯣꯡ ꯇꯥꯗꯕꯒꯤ ꯈꯪꯗꯦ ꯀꯔꯝꯍꯥꯏꯅ ꯇꯧꯅꯤ ꯍꯥꯏꯥꯟꯅ ꯂꯩ ꯍꯧꯖꯤꯛ ꯅꯣꯡꯗꯤ ꯃꯥꯡꯅ ꯂꯩ ꯑꯗꯨ ꯇꯥꯗꯤ ꯇꯥꯗꯕꯤ
ꯑꯗꯨꯅꯦ ꯅꯣꯡꯁꯤꯅꯦ ꯑꯩꯈꯣꯏ ꯁ ꯑꯩꯈꯣꯏ ꯁ꯭ꯋꯥꯏꯗꯁꯨ ꯅꯣꯡ ꯇꯥꯗꯕꯒꯤꯀꯣ ꯑꯁ ꯎꯄꯥꯏ ꯂꯩꯇꯦ ꯅꯣꯡ ꯇꯥꯗꯕꯒꯤ ꯂꯧ ꯀꯨꯝꯕꯗꯧꯕꯁꯨ ꯍꯥ
ꯑꯗꯨꯅꯦ ꯂꯧꯁꯦ ꯀꯨꯝꯁꯤꯁꯦ ꯁꯨꯕ ꯐꯪꯒꯗ꯭ꯔꯥ ꯐꯪꯂꯣꯏꯗ꯭ꯔꯥ ꯒ꯭ꯌꯥꯟ ꯇꯥꯗ꯭ꯔꯤꯀꯣ
ꯑꯗꯨꯅꯦ ꯏꯀ ꯊꯣꯛꯑꯗꯣꯏꯔ ꯅꯠꯇ꯭ꯔꯒ ꯃꯃꯥꯡ ꯃꯃꯥꯡ ꯆꯍꯤꯗꯗꯤ ꯏꯁꯤꯡꯁꯦ ꯃꯔꯥꯡ ꯀꯥꯏꯅ ꯐꯪꯕꯅꯤꯅ ꯂꯧꯁꯨ ꯈꯧꯁꯨ ꯌꯥꯝ ꯊꯣꯛꯑꯦꯕ
ꯍ ꯑꯗꯨꯅꯦ
ꯍꯟꯗꯛꯇꯤ ꯍꯟꯗꯛꯇꯤ ꯐꯧꯗꯤ ꯂꯥꯏꯔꯤ ꯏꯟꯁꯥꯡ ꯅꯥꯄꯤ ꯐꯥꯎ ꯂꯣꯏ ꯀꯪꯈ꯭ꯔꯦꯗ ꯁꯤ ꯁꯤ ꯂꯣꯏ ꯁꯤꯔꯦꯗ ꯌꯔꯕ ꯌꯥꯕ ꯑꯝꯇ ꯂꯩꯇ꯭ꯔꯦ
ꯑ ꯑꯗꯨ ꯅ ꯀꯔꯤ ꯀꯔꯤ ꯌꯣꯗꯤ
ꯑꯩꯈꯣꯏꯁꯦ ꯆꯤꯔꯨ ꯃꯔꯣꯏ ꯍꯥꯏꯅꯕꯗꯣ ꯈꯪꯕ꯭ꯔꯣ ꯃꯔꯣꯏꯗꯣ ꯇꯤꯜꯍꯧꯗꯣ
ꯇꯤꯜꯅꯍꯣ
ꯑꯥ ꯃꯔ ꯏꯁꯄ꯭ꯔꯔꯤ ꯑꯣꯅꯤꯌꯟꯗ
ꯑꯥ
ꯑꯗꯨꯒꯨꯝꯕ ꯑꯗꯨꯗꯒꯤ ꯐꯗꯤꯒꯣꯝꯒꯨꯝꯕ ꯑꯗꯨꯗꯒꯤ ꯂꯐꯣꯏꯒꯨꯝꯕ ꯌꯥꯏꯉꯪ ꯑꯗꯒꯤ ꯑꯦ ꯁꯤꯤ ꯎꯕꯗꯣ
ꯏꯟꯇꯔꯦꯁꯇꯤꯡ ꯑꯣꯏꯔꯝꯅꯦ ꯑꯃꯨꯛꯀꯣ ꯑꯦ ꯑꯗꯨꯝ ꯅꯨꯡꯉꯥꯏꯔꯝꯅꯤꯀꯣ
ꯅꯨꯡꯉꯥꯏ ꯑꯗꯣ ꯏꯁꯤꯡ ꯄꯗ꯭ꯔꯗꯤ ꯑꯩꯈꯣꯏ ꯈꯨꯟꯒꯤꯗꯤ ꯁꯣꯔꯁ ꯑꯣꯐ ꯏꯟꯀꯝꯅꯤꯗ ꯁꯦꯟꯗꯣꯛ ꯂꯝꯕꯤꯅꯤ
ꯑꯣ ꯑꯗꯨ ꯇꯥꯅꯤꯡꯉꯥꯏ ꯂꯩꯐꯥꯎ ꯐꯔꯕꯅꯦ ꯁꯤꯔꯣꯝꯗꯗꯤ ꯂꯝꯗꯣ ꯂꯩꯇꯕꯒꯤ ꯄꯩꯁꯥ ꯇꯥ ꯅꯤꯡꯉꯥꯏꯁꯨ ꯂꯩꯇꯦ ꯋꯥꯕꯅꯦ
ꯀꯩꯀꯩ ꯊꯥꯒꯦ ꯁꯤ ꯑꯗꯨꯔꯣꯝꯗꯗꯤ
ꯑꯁꯤꯒꯨꯝꯝꯗꯤ ꯆꯤꯡ ꯑꯣꯏꯔꯁꯨ ꯁꯨꯃꯥꯏꯅ ꯕꯤꯖꯤꯅꯦꯁ ꯇꯧꯐꯝ ꯂꯩꯇꯕꯒꯤ ꯋꯥꯅꯩꯌꯦꯕ
ꯑꯣ ꯅꯦ ꯑꯩ ꯀꯣꯏꯁꯨ ꯍꯧꯗꯤꯁꯦ ꯏꯁꯤꯡ ꯂꯩꯇꯕꯒꯤꯀꯣ ꯅꯣꯡꯁꯨ ꯇꯥꯗꯕꯒꯤ ꯃꯔꯣꯏ ꯃꯔꯥ ꯑꯗ ꯑꯁ ꯂꯣꯏ ꯏꯟꯁꯥꯡ ꯅꯥꯄꯤꯁꯨ ꯑꯝꯇ ꯐꯖꯅ ꯍꯧꯗ꯭ꯔꯦꯗ
ꯑꯥ ꯑꯗꯨꯅꯦ ꯈꯪꯗꯦ ꯅꯣꯡꯁꯦ ꯀꯨꯝꯁꯤ ꯌꯥꯝ ꯇꯥꯅꯤꯡꯗꯕ ꯃꯥꯜꯂꯦꯀꯣ
ꯑꯗꯨꯅꯦ
ꯄ꯭ꯔꯇꯥꯝꯒꯨꯝꯕ ꯈꯪꯉꯗꯤ ꯍꯥꯏꯕꯤꯔꯛꯑꯣ
ꯄꯥꯏꯝ ꯃꯕ꯭ꯔꯣ
ꯍ
ꯑꯃ ꯑꯅꯤ ꯂꯩꯗꯤ ꯂꯩꯕꯅꯦ ꯁ꯭ꯋꯥꯏꯗ ꯁꯍꯔꯗ
ꯚꯦꯀꯦꯟꯁꯤ ꯂꯩꯕ ꯇꯥꯕ꯭ꯔꯣ
ꯍꯥꯥ
ꯚꯦꯀꯦꯟꯁꯤꯒꯨꯝꯕ ꯂꯩꯕ ꯇꯥꯕ꯭ꯔꯣ
ꯚꯦꯀꯦꯟꯁꯤ ꯍꯥꯏꯕꯕꯁꯤꯦ ꯍꯣꯏ ꯈꯕꯔꯗ ꯃꯔꯛ ꯃꯔꯛꯇ ꯑꯦꯗꯚꯔꯇꯥꯏꯁꯃꯦꯟꯒꯨꯝꯕꯗꯤ ꯇꯧꯕꯅꯦ ꯃꯣꯏ
ꯎ ꯈꯪꯉꯗꯤ ꯍꯥꯏꯕꯤꯔꯛꯑꯣ
ꯍꯣꯏ ꯍꯥꯏꯕꯤꯔꯛꯀꯦ ꯆꯠꯊꯣꯛꯣ ꯆꯠꯊꯣꯛ ꯆꯠꯊꯣꯛ ꯆꯣꯠꯁꯤꯟ ꯆꯠꯗꯤ ꯌꯥꯕ꯭ꯔꯣ ꯑꯗꯨꯔꯣꯝꯗ
ꯑꯍꯣꯏ ꯌꯥꯏꯑꯦ ꯑꯗꯨꯝ ꯌꯥꯝ ꯂꯥꯞꯇꯤ ꯂꯥꯞꯄꯦꯕꯕꯀꯣ ꯑꯗꯨꯕꯨ ꯑꯦꯖꯁ ꯇꯧꯕ ꯌꯥꯏ ꯑꯗꯨꯝ ꯇ꯭ꯋꯦꯟꯇꯤ ꯌꯥꯎꯗꯦꯕ ꯁꯚꯦꯟꯇꯤꯟꯒꯨꯝꯕ ꯑꯣꯏꯌꯦꯕ ꯅ ꯉꯝꯗ꯭ꯔꯁꯨ ꯔꯦꯟ ꯂꯩꯕ ꯌꯥꯏꯗꯅ
ꯑꯥ ꯃꯥꯅꯦ ꯃꯥꯅꯦ ꯆꯦꯈꯣꯏ ꯈꯨꯟꯗꯣ ꯌꯥꯝ ꯅꯨꯡꯉꯥꯏꯔꯝꯅꯧ ꯃꯥꯂꯦ ꯆꯤꯡꯅꯤꯅ
ꯍꯥꯥ
ꯆꯤꯡꯅꯤꯅ ꯌꯥꯝ ꯅꯨꯡꯉꯥꯏꯔꯝꯗꯧ ꯃꯥꯜꯂꯦ ꯃꯥ ꯂꯩꯕꯗ
ꯁ ꯆꯤꯡꯗꯤ ꯐ꯭ꯔꯦꯁ ꯑꯣꯏꯔ ꯅꯨꯡꯉꯥꯏꯗꯅ
ꯑꯗꯨꯅꯦ ꯑꯦ ꯅꯣꯏꯁꯨ ꯑꯗꯨꯋꯥꯏꯗ ꯂꯝ ꯂꯩꯔꯒ ꯂꯥꯛꯑꯁꯤꯅ ꯈꯪꯗ꯭ꯔꯦ
ꯂꯝꯝꯕ꯭ꯂ ꯏꯗꯁꯨ ꯐ꯭ꯔꯤꯗ ꯄꯤꯔꯝꯕꯁꯨ ꯌꯥꯏꯅ
ꯂꯩꯕ ꯑꯣꯏ ꯂꯥꯛꯑꯗꯤ ꯌꯥꯒꯗꯧ ꯃꯥꯜꯂꯦ
ꯐꯤ ꯐꯤꯗꯨꯅꯤꯅꯦ ꯍꯦꯟꯅ ꯄꯥꯝꯃꯤꯁꯦ
ꯑꯗꯨꯅꯦ ꯑꯗꯨꯕꯨ ꯇꯔꯥꯇꯤ ꯍꯣꯡꯕ ꯇꯥꯕ
ꯇ꯭ꯔꯥꯏꯕ ꯍꯉꯛꯄ ꯇ꯭ꯔꯥꯏꯞ ꯍꯉꯛꯄ ꯑꯁ ꯂꯣꯏꯔꯦ ꯑꯗꯨꯗꯤ ꯐꯔꯛ ꯇꯥꯗꯧ ꯃꯥꯂꯦ
ꯔꯥꯇ ꯃꯥꯍꯅꯤꯡꯁꯤꯡꯅꯦꯦꯕꯀꯣ
ꯑꯗꯨꯗ ꯂꯩꯦ
ꯑꯁꯥꯝ ꯁꯥꯇ꯭ꯔꯥꯇ ꯂꯣꯏ ꯅꯨꯡꯁꯤꯕꯖꯥꯠꯅꯤꯅꯦ
ꯑꯗꯨꯅꯤꯅꯦ ꯁꯤꯗꯅꯤꯅꯦ ꯄꯦꯇ꯭ꯔꯣꯜ ꯊꯤꯔꯝꯃꯁꯦ
ꯑꯥ
ꯃꯔꯩꯕꯥꯛ ꯅꯤꯡꯕ ꯍꯥꯏꯁꯤ ꯁꯤꯗꯤꯅꯦ ꯃꯖꯥꯇꯤ ꯃꯖꯥꯇꯤ ꯂꯤꯡꯕ
ꯑꯩꯕꯨ ꯌꯥꯝ ꯂꯨꯅ ꯈꯟꯖꯕ ꯍꯥꯏꯕꯗꯣ
ꯁꯥꯎꯔꯛꯐꯝ ꯈꯪꯕ
ꯑꯩꯈꯣꯏꯗꯤ ꯑꯗꯨꯃꯥꯏꯅꯅꯤ ꯅ ꯂꯩꯁꯥꯕꯤꯁꯤꯡꯗꯤ ꯅꯨꯡꯁꯤꯕꯒꯤ ꯖꯥꯠ ꯍꯦꯟꯅ ꯅꯨꯡꯁꯤꯕꯗ
ꯑꯦꯁ ꯑꯗ ꯃꯥꯅꯦ ꯃꯥꯅꯦ ꯑꯗꯨꯝ ꯅꯣꯡꯃ ꯑꯃ ꯀꯩꯅꯣꯃ ꯖꯥꯇꯤ ꯄꯠ ꯃꯥꯟꯅꯗ꯭ꯔꯁꯨ ꯑꯃ ꯀꯣꯛ ꯐꯪꯄꯗ ꯀꯣꯞ ꯇꯥꯒꯗꯧꯕꯔꯤꯅꯦ
ꯑꯩꯈꯣꯏꯗꯤꯖꯥꯠꯅꯤꯡꯗꯦꯕ ꯅꯨꯡꯁꯤꯕ ꯃꯤ ꯑꯃ ꯅꯤꯡꯕꯅꯦꯕ
ꯁꯋꯥꯁ ꯑ ꯋꯥꯔꯤꯔꯤꯁꯤ ꯌꯥꯝꯒ ꯅ ꯊꯤꯖꯨ ꯄꯁꯥꯔꯁꯨꯏ ꯗꯋꯥꯏꯗ ꯃꯥꯂꯦ
ꯎꯊ ꯆ ꯑꯗꯨ ꯊꯤꯟ ꯆꯠꯄ ꯁꯥꯔꯅꯤ ꯂꯣꯏꯅꯃꯛ ꯄꯨꯟꯁꯤꯒꯤ ꯄꯣꯛꯄꯗꯒꯤ ꯁꯤꯒꯗꯧꯕ ꯐꯥꯎꯗꯤ ꯏꯕ ꯐꯪꯪꯂꯅꯤ
ꯑ
ꯃꯥꯏ ꯍꯥꯏꯅꯗꯤ
ꯅꯪꯁꯦ ꯑꯩꯅꯒꯤ ꯄꯨꯟꯁꯤ ꯄꯣꯛꯄꯗꯒꯤ ꯍꯧꯅ ꯑꯩꯒꯤ ꯂꯣꯏꯒꯗꯧꯕ ꯄꯨꯟꯁꯤ ꯍꯋꯥꯗꯦꯕ
ꯂꯣꯏ ꯈꯪꯗꯧꯕ ꯂꯣꯏꯔꯦ ꯀꯩꯅꯣ
ꯌꯥꯝ ꯂꯤꯒꯕꯅꯦ ꯄꯨꯟꯁꯤ ꯋꯥꯔꯤ ꯀꯥꯏꯅ
ꯄꯨꯟꯁꯤꯁꯦ ꯅꯨꯡꯁꯤꯗꯀꯣ
ꯍꯥꯥ
ꯄꯨꯟꯁꯤꯁꯦ ꯅꯨꯡꯁꯤꯌꯦꯕ ꯁꯨꯃꯥꯏꯅ ꯑꯗꯨꯝ ꯂꯩꯔꯣꯏꯅꯦ ꯍꯅꯨꯔꯛꯀꯅꯤ
ꯑꯗꯨꯅꯦ ꯅꯨꯡꯁꯤꯕꯅꯦ ꯢꯁꯇꯦꯁ ꯢꯁꯇꯦꯁ ꯂꯥꯟꯂꯛ ꯀꯅꯤ
ꯑꯗꯨꯅꯤ ꯁꯨꯃꯥꯏꯅ ꯁꯨꯃꯥꯏꯅ ꯑꯗꯨꯝ ꯂꯩꯕꯗꯤ ꯌꯥꯗꯕꯅꯤꯅ ꯑ
ꯍ ꯑꯗꯨꯝ ꯂꯥꯟꯊꯣꯛꯑꯒ ꯆꯠꯈꯤꯕ ꯂꯩꯍꯥꯎ
ꯑꯗꯨꯗꯤ ꯑꯩꯈꯣꯏ ꯑꯃꯨꯛ ꯆꯠꯄ ꯑꯩꯈꯣꯏ ꯑꯃꯨꯛ ꯆꯠꯄ ꯃꯤ ꯑꯩꯈꯣꯏꯒꯤ ꯏꯆꯥ ꯏꯁꯨ ꯑꯃꯨꯛ ꯂꯥꯛꯄ
ꯍꯣꯏ ꯃꯔꯨ ꯀꯥꯏꯅꯕ ꯅꯨꯡꯁꯤꯕ ꯀꯥꯏꯅꯕ ꯃꯤꯒꯤ ꯑꯣꯏꯈꯤꯕ
ꯑꯩꯈꯣꯏꯒꯤ ꯄꯥꯎꯔꯧꯗ ꯑꯃ ꯂꯩꯌꯦ ꯑꯁꯤꯕ ꯑꯁꯤꯕ ꯀꯥꯏꯅꯕꯗꯤ ꯌꯥꯝ ꯀꯌꯥꯝ ꯂꯨꯗꯦꯅ ꯍꯥꯏꯌꯦꯕꯀꯣ ꯑꯗꯨꯕꯨ ꯍꯤꯡꯅ ꯍꯤꯡꯅ ꯍꯥꯏꯗꯤ ꯍꯤꯡꯅ ꯍꯤꯡꯅ ꯃꯇꯝ ꯈꯔꯒꯤ ꯀꯥꯏꯅꯕꯗꯣ
ꯍꯣꯏ
ꯑꯗꯨꯅ ꯍꯦꯟꯅ ꯂꯨꯑꯦꯅ ꯍꯥꯏꯌꯦꯕ ꯑꯩꯈꯣꯏꯒꯤ ꯄꯥꯎꯔꯧꯗ ꯑꯩꯈꯣꯏ ꯏꯄꯥ ꯏꯄꯨꯒꯤ ꯄꯥꯎꯔꯧꯗ
ꯍꯣꯏ ꯍꯥꯏꯗꯤ ꯁꯤꯈꯤꯕꯗꯤ ꯁꯤꯈ꯭ꯔꯦ ꯍꯥꯏꯅ ꯑꯗꯨꯝ ꯀꯥꯎ ꯊꯨꯅ ꯀꯥꯎꯅꯕꯒꯤꯀꯣ
ꯑꯗꯨꯅꯦ ꯑ
ꯏꯁꯣꯔꯅꯁꯨ ꯄꯥꯡꯒꯟ ꯄꯤꯌꯦ ꯍꯥꯏꯌꯦꯕ ꯑꯗꯨꯒꯨꯝꯕꯗꯤ
ꯑꯥ ꯑꯩꯈꯣꯏ ꯍꯤꯡꯍꯧꯕꯁꯤꯡꯗꯤ ꯀꯥꯏꯅꯕꯁꯦ ꯌꯥꯝ ꯂꯨꯏꯌꯦꯕ
ꯑꯍꯣꯏ ꯀꯨꯏꯅ ꯆꯠꯂꯦꯕ ꯍꯤꯡ ꯁꯤꯗ꯭ꯔꯤꯐ ꯑꯗꯨꯝ ꯈꯟꯕꯗꯣ
ꯁꯨꯃꯥꯏꯅ ꯄꯨꯟꯁꯤꯒꯤ ꯔꯣꯜ ꯃꯌꯥꯝ ꯁꯥꯟꯅꯔꯝꯂꯒ ꯅꯣꯡꯃ ꯏꯈꯪ ꯈꯪꯍꯧꯗꯅ ꯄꯣꯞ ꯇꯥꯒꯗꯧꯕꯁꯤꯡꯁꯤꯗꯤ ꯂꯩꯕꯥꯛ ꯃꯅꯨꯡꯗ
ꯑꯗꯨꯁꯨ ꯈꯪꯗꯅ ꯇꯥꯏ
ꯑꯗꯅꯦ
ꯅꯪꯗꯤ ꯉꯁꯤ ꯀꯔꯤ ꯌꯦꯟꯖꯥꯡ ꯆꯥꯔꯒꯦ
ꯑꯩ ꯉꯁꯤ ꯕꯨꯔꯤ ꯒ ꯗꯥꯜ ꯀ
ꯕꯔꯥ ꯂꯩꯕ꯭ꯔꯣ ꯍꯣꯁꯇꯦꯜ ꯂꯩ ꯂꯩꯕ꯭ꯔꯣ
ꯌꯨꯝ ꯔꯥꯗꯅꯦ ꯕꯔꯥ ꯂꯩꯕꯒꯤ ꯃꯍꯧꯁꯥ ꯄꯨꯕꯨꯔꯤꯅꯦ ꯗꯥꯜꯅꯦ
ꯚꯔꯥ ꯂꯩꯔꯤꯉꯩꯗꯀꯨꯜ ꯀꯣꯂꯦꯖ ꯀꯥꯔꯒ ꯁꯨꯃꯥꯏꯅ ꯂꯩꯔꯤꯁꯦ ꯌꯥꯝ ꯅꯨꯡꯉꯥꯏꯕꯅꯦ ꯑꯗꯨꯗ ꯄꯩꯁꯥꯗꯤ ꯌꯥꯝ ꯆꯪꯕꯅꯦꯀꯣ
ꯑꯥ ꯄꯩꯁꯥ ꯆꯪꯉꯦ ꯄꯩꯁꯥꯅꯤ ꯊꯤꯌꯦꯦ ꯗꯔꯀꯥꯔ ꯇꯥꯏꯔꯤꯅꯦ ꯄꯩꯁꯥꯁꯦ
ꯄꯩꯁꯥ ꯂꯩꯇ꯭ꯔꯗꯤ ꯂꯩꯕ ꯅꯨꯡꯉꯥꯏꯇꯕꯅꯦ
ꯑꯗꯨ ꯅꯦ
ꯑꯗꯨꯒꯤ ꯔꯦꯟ ꯂꯩꯕꯁꯨ ꯇꯜꯂꯦ
ꯑ